ꯇꯥꯕ꯭ꯔꯣ
ꯇꯥꯏꯌꯦ ꯇꯥꯏꯌꯦ ꯁꯦꯡꯅ ꯇꯥꯗꯕ꯭ꯔꯥ
ꯌꯥꯝ ꯇꯞꯅ ꯇꯥꯏꯅꯦ ꯁꯥꯎꯟꯁꯦ ꯃꯈꯣꯟꯁꯦ
ꯇꯥꯔꯕꯣ
ꯑ ꯇꯥꯔꯦ ꯇꯥꯔꯦ ꯐꯖꯅ ꯇꯥꯔꯦ
ꯑꯣ ꯑꯩꯅ ꯀꯩꯅꯣ ꯍꯥꯞꯄ ꯑꯗꯨꯒꯤ ꯐꯣꯟꯗꯣ ꯁꯥꯒꯠꯂꯦꯅ ꯀꯩꯗꯔꯃꯤꯟꯣ
ꯑꯩꯁꯦ ꯍꯛꯆꯥꯡꯁꯦ ꯉꯍꯥꯛꯇꯪ ꯀꯩꯅꯣ ꯇꯧꯒꯦꯅ ꯁꯥꯖꯦꯜ ꯇꯧꯒꯦꯅ ꯇꯧꯔꯝꯕꯅꯦ
ꯑꯣ ꯊꯕꯛꯛꯇꯤ ꯂꯣꯏꯈ꯭ꯔꯕ ꯀꯃꯥꯏꯅ ꯇꯧꯔꯒꯦ
ꯎ ꯊꯕꯛ ꯀꯩꯅꯣ ꯇꯧꯔꯤꯌꯦ ꯎꯝ ꯏꯕꯨꯡꯉꯣꯒ ꯕꯦꯝꯃꯒꯅ ꯍꯥꯜꯂꯦꯑꯆꯥꯄꯣꯠ ꯂꯣꯏꯗ꯭ꯔꯤ ꯎꯝ ꯑꯩꯈꯣꯏꯗꯥꯁꯨ ꯃꯃꯥꯡꯗ ꯑꯥꯏꯒꯤ ꯄꯥꯏꯞꯀꯤ ꯁꯦꯝꯕꯒꯤꯗꯣ ꯃꯣꯏꯖꯨ ꯇꯧꯔꯤ ꯃꯣꯏꯖꯨ ꯆꯪꯉꯛꯇ꯭ꯔꯤ ꯂꯣꯏꯗ꯭ꯔꯤ
ꯑꯣ ꯂꯩꯉꯣꯏ ꯍꯣꯟꯅꯤꯗꯤ ꯍꯣꯟꯗ꯭ꯔꯕꯣ
ꯂꯩꯉꯣꯏ ꯍꯣꯟꯕꯗꯤ ꯍꯣꯟꯗ꯭ꯔꯦ ꯃꯣꯏ ꯌꯨꯝ ꯁꯥꯕ ꯂꯥꯛꯄ ꯀꯥꯡꯕꯨꯗꯨꯅ ꯆꯦꯛ ꯑꯣꯏꯅ ꯍꯣꯡꯀꯠꯂꯝꯃꯤ ꯃꯊꯛꯇꯕ ꯈꯔ ꯉꯁꯤꯗꯤ ꯍꯣꯟꯠꯕ ꯉꯝꯃꯔꯣꯏꯗ ꯃꯣꯏ ꯊꯕꯛꯇꯨ ꯃꯌꯥꯝꯅꯦ ꯑꯇꯩ ꯑꯇꯩ ꯃꯌꯥꯝ ꯇꯧꯔꯝꯅꯤꯅ ꯊꯕꯛ ꯁꯪꯅꯗ꯭ꯔꯦꯕ ꯑꯗꯨꯅ ꯉꯁꯤꯗꯤ ꯍꯣꯟꯕ ꯉꯝꯃꯔꯣꯏꯗ
ꯑꯗꯨꯅꯦ ꯑꯈꯣꯏꯁꯨ ꯂꯣꯏꯗꯣꯏꯔ ꯂꯣꯏꯗꯣꯏꯔ ꯍꯥꯏꯔꯒ ꯑꯗꯨꯝ ꯇꯧ ꯂꯩꯔꯦꯅꯦ ꯉꯥꯏꯅꯔꯤꯕ ꯑꯩꯈꯣꯏ ꯄꯨꯂꯞ ꯆꯪꯕ ꯌꯥꯔꯣꯏꯗꯕꯀꯣ ꯑꯗꯨꯒꯤ ꯑꯍꯨꯝ ꯆꯪꯒꯔꯦ ꯑꯍꯨꯝꯗꯣ ꯃꯤ ꯇꯔꯥꯇꯔꯨꯛ ꯂꯥꯛꯄꯗꯣ ꯑꯍꯨꯝ ꯆꯪꯉꯑꯣ ꯍꯥꯏꯌꯦ ꯄꯨꯂꯞ ꯆꯪꯕꯗꯣ ꯃꯐꯝ ꯖꯒꯥꯁꯨ ꯂꯩꯇꯕ ꯑꯗꯒꯤ ꯃꯣꯏꯅ ꯈꯪꯗꯦ ꯃꯣꯏꯅ ꯉꯥꯡꯕꯂꯤ ꯉꯝꯅꯕ ꯉꯥꯡꯉꯛꯄꯗ ꯈꯔ ꯈꯨꯝꯃꯛꯀꯅꯤ ꯈꯟꯕꯩꯔ ꯇꯧ ꯆꯪꯒꯔꯦꯕ ꯑꯗꯨ ꯉꯥꯏꯔꯤ ꯉꯁꯥꯏ ꯄꯨꯡ ꯑꯍꯨꯝꯗꯒꯤ ꯉꯥꯏꯔꯛꯄꯅꯤ ꯀꯔꯤ ꯍꯥꯏ
ꯑꯗꯨꯅ ꯂꯝ ꯑꯔꯥꯞ ꯄ ꯌꯥꯎꯕꯅꯤꯅ ꯍꯟꯕ ꯈꯣꯠꯄꯒꯤꯗ ꯐꯔꯛ ꯇꯥꯕꯖꯨ ꯌꯥꯎꯗꯣꯏꯅꯤ ꯑꯗꯩꯒꯤ ꯅꯨꯄꯥ ꯃꯆꯥ ꯉꯥꯛꯇ ꯑꯣꯏꯔꯗꯤ ꯑꯃꯨꯛ ꯐꯩ ꯅꯨꯄꯤ ꯃꯆꯥ ꯃꯌꯥꯝ ꯑꯃꯁꯨ ꯌꯥꯎꯔꯝꯒꯅꯤꯗꯣ ꯐꯔꯛ ꯇꯥꯏꯅꯦ ꯇꯧꯔꯤꯖꯦ
ꯍꯣꯏ ꯃꯣꯏ ꯑꯅꯤ ꯆꯠꯍꯟꯒꯔꯦ ꯃꯣꯏꯔꯥꯡꯗꯤ ꯑꯃ ꯌꯥꯎꯋꯦ ꯈꯣꯡꯕꯣꯝꯗꯒꯤ ꯑꯃ ꯌꯥꯎꯋꯦ ꯑꯩꯕꯨꯗꯤ ꯆꯠꯂꯁꯨ ꯌꯥꯕꯅꯤ ꯑꯗꯨꯗ ꯃꯣꯏ ꯏꯃꯥꯟꯅꯕꯤ ꯑꯃ ꯃꯣꯏ ꯍꯩꯒꯗꯕ ꯂꯩꯕ ꯉꯁꯥꯏ ꯂꯥꯞꯅ ꯂꯥꯛꯄꯗꯣ ꯑꯗꯨꯗꯩ ꯑꯗꯨꯝ ꯃꯣꯏꯒ ꯍꯟꯃꯤꯟꯅꯒꯔꯖꯦ ꯑꯩꯈꯣꯏꯒꯤ ꯂꯝꯕꯤꯖꯨ ꯄꯨꯜꯂꯕꯅꯤꯅ ꯍꯥꯏꯔꯒ ꯑꯗꯨꯝ ꯂꯝꯈꯥꯏꯗ ꯑꯃꯨꯛ ꯆꯪꯈꯤꯗꯣꯏꯅꯦꯕ ꯑꯩꯈꯣꯏꯗꯤ ꯑꯃꯨꯛ ꯑꯗꯒꯤ
ꯂꯝꯒꯥꯏꯗꯩ ꯆꯪꯕ ꯍꯥꯏꯗꯨꯖꯨ ꯁꯥꯡꯉꯤꯕꯅꯤꯅ ꯍꯣꯔꯦꯟ ꯅꯪ ꯂꯧꯕ ꯊꯣꯛꯂꯛꯑꯣ ꯍꯥꯏꯗ꯭ꯔꯗꯤ ꯌꯥꯔꯣꯏꯅꯦ
ꯍꯣꯏ ꯒꯥꯔꯤ ꯂꯩꯔꯝꯃꯒꯅ ꯒꯥꯔꯤ ꯆꯪꯉꯅꯤ ꯂꯩꯔꯝꯗ꯭ꯔꯒꯅ ꯑꯃꯨꯛ ꯑꯗꯨꯝ ꯀꯩꯅꯣ ꯇꯧꯔꯒ ꯆꯠꯂꯅꯤ
ꯅꯣꯏꯒꯤ ꯌꯨꯝ ꯌꯧꯕꯕꯣꯇꯤ ꯅꯣꯏꯒꯤ ꯂꯝꯒꯥꯏꯗꯒꯤ ꯀꯩꯅꯣ ꯇꯧꯕ ꯑ ꯒꯥꯔꯤ ꯆꯦꯟꯗꯕ꯭ꯔꯕ
ꯆꯦꯜꯂꯦ ꯒꯔꯤ ꯆꯦꯟꯕꯗꯣ ꯍꯧꯖꯤꯛ ꯇꯝꯕ ꯉꯝꯗꯦꯗꯅ ꯊꯦꯡꯉꯝꯃꯗꯤ ꯄꯨꯡ ꯅꯤꯄꯥ ꯃꯥꯄꯟ ꯇꯥꯔ ꯇꯥꯔꯗꯤ ꯂꯩꯔꯝꯗ꯭ꯔꯗꯤ ꯑꯃꯨꯛ ꯐꯔꯛ ꯇꯥꯗꯣꯏꯅꯤꯅꯀꯣ
ꯍꯣꯏ ꯑꯗꯨꯕꯨꯗꯤ ꯊꯦꯡꯉꯒꯗꯤ ꯐꯔꯛ ꯇꯥꯗꯣꯏꯅꯤ
ꯑꯗꯣ ꯏꯁꯥꯏ ꯂꯅꯥꯏꯒꯤ ꯒꯥꯔꯤ ꯆꯠꯄꯅꯤꯅ ꯀꯩꯁꯨ ꯀꯨꯏꯗꯕꯅꯦ ꯄꯨꯡꯈꯥꯏ ꯑꯃ ꯅꯠꯇꯦ ꯄꯨꯡ ꯃꯤꯅꯤꯠ ꯅꯤꯐꯨ ꯅꯤꯐꯨꯉꯥ ꯁꯨꯃꯥꯏꯅ ꯇꯪ ꯆꯪꯕꯅꯦꯕ ꯌꯥꯝ ꯁꯥꯡꯅ ꯆꯪꯗꯕꯅꯦꯕ ꯑꯗꯨꯕꯨꯗꯤ
ꯎꯝ
ꯈꯪꯡꯗꯔꯦ ꯇꯧꯔꯤꯖꯦ ꯊꯕꯛ ꯑꯩ ꯎꯝ ꯑꯩꯈꯣꯏ ꯊꯕꯛ ꯇꯧꯕꯖꯦꯀꯣ ꯑꯗꯨꯝ ꯆꯌꯦꯠ ꯈꯣꯏꯌꯦꯠꯅꯕ ꯑꯩ ꯃꯁꯥꯒꯤꯔꯥ ꯁꯤꯒꯤꯁꯨ ꯑꯣꯏꯔꯦ ꯃꯄꯣꯛ ꯅꯨꯃꯤꯠꯀꯤꯁꯨ ꯑꯣꯏꯔꯦ ꯑꯗꯨꯃꯥꯏꯅ ꯇꯧ ꯂꯩꯌꯦꯕ ꯑꯗꯨꯝ ꯆꯌꯦꯠꯅꯕ ꯇꯧꯕꯗꯣ ꯑꯗꯨꯃꯥꯏꯅ ꯇꯧꯋꯦ ꯂꯩꯕꯥꯛ ꯄꯣꯛꯄꯗ ꯄꯣꯛꯄ ꯑꯗꯨꯒꯤ ꯎꯝ-ꯎꯎꯝ
ꯇꯧꯔꯤꯅꯤ ꯏꯕꯨꯡꯉꯣ ꯑꯩꯈꯣꯏꯖꯦ ꯑꯩꯈꯣꯏ ꯏꯕꯨꯡꯒꯤ ꯊꯕꯛ ꯇꯧꯕꯖꯦ ꯀꯔꯤꯅꯣꯝꯃ ꯃꯉꯣꯟꯗ ꯌꯦꯠꯇꯕ ꯌꯥꯗꯦꯕ ꯑꯗꯒꯤ ꯀꯩꯅꯣꯝ ꯀꯩꯅꯣꯝ ꯆꯠ ꯇꯧꯔꯁꯨ ꯃꯥ ꯀꯩꯅꯣꯝ ꯀꯥꯎꯔꯝꯗꯕ ꯌꯥꯗꯦꯕ ꯃꯁꯥꯒꯤ ꯑꯗꯨꯝ ꯑꯃꯨꯛ ꯇꯪ ꯅꯠꯇꯕ ꯆꯠꯂꯤ ꯈꯨꯗꯤꯡꯒꯤ ꯇꯧꯔꯤ ꯈꯨꯗꯤꯡꯒꯤ ꯃꯥꯖꯦ ꯃꯤꯡ ꯆꯟꯕꯗꯃꯛꯇꯕꯨ ꯑꯣꯏꯔꯣ ꯑ ꯀꯨꯝꯍꯣꯏ ꯑꯅꯤꯃꯛ ꯃꯤꯡ ꯆꯥꯃꯤꯟꯅꯕꯗ ꯑꯃꯅ ꯊꯣꯂꯎꯅ ꯌꯥꯒꯤ ꯃꯥꯒꯤꯅ ꯍꯦꯛꯇ ꯌꯥꯗꯦ ꯑꯗꯒꯤ ꯑꯃꯨꯛ ꯇꯣꯉꯥꯟꯅ ꯑꯃꯨꯛ ꯈꯔ ꯄꯤꯅꯔ ꯈꯣꯠꯅ ꯇꯧꯅꯔ ꯀꯥꯟꯗ ꯑꯃꯨꯛ ꯎꯝ ꯃꯥꯒꯤꯗꯤ ꯃꯇꯝ ꯍꯦꯟꯗꯣꯛꯑꯦ ꯑꯃꯒꯤꯗꯤ ꯌꯥꯔꯦꯅ ꯊꯧꯔꯒ ꯑꯗꯨꯃꯥꯏꯅ ꯇꯧꯔꯒꯅꯦ ꯃꯇꯝ ꯍꯦꯟꯗꯣꯛꯄꯒꯤ ꯃꯣꯏꯒꯤ ꯐꯥꯏꯟ ꯊꯤꯕꯗ ꯑꯗꯨ ꯊꯤꯔꯒ ꯑꯃꯨꯛ ꯆꯠꯂꯦꯗꯅ ꯑꯗ ꯆꯥꯎꯅ ꯍꯥꯞꯄꯒ ꯑꯗꯨ ꯃꯥꯒꯤ ꯊꯕꯛ ꯇꯧꯕꯁꯦ ꯃꯇꯥꯎ ꯌꯥꯝ ꯌꯥꯗꯕꯗꯨ ꯑꯣꯏ ꯍꯥꯏꯕ
ꯑꯗꯨꯅꯤ ꯑꯩꯈꯣꯏ ꯀꯥ ꯃꯆꯥꯁꯨ ꯂꯩꯕꯥꯛ ꯄꯣꯛꯄꯗ ꯄꯣꯛꯑꯦ ꯑꯗꯨꯝ ꯆꯞ ꯃꯥꯟꯩ ꯃꯥꯅꯁꯨ ꯑꯗꯨꯝ ꯇꯧꯕꯗꯣ ꯑꯗꯨꯝ ꯈꯔ ꯇꯧꯖꯥꯠꯅꯤꯗ ꯂꯩꯕꯥꯛ ꯄꯣꯛꯄ ꯅꯨꯃꯤꯠꯇ ꯄꯣꯛꯄꯁꯦ
ꯍꯣꯏ ꯑꯗꯨꯅꯤ ꯒ꯭ꯌꯥꯟ ꯇꯥꯗꯦ ꯇꯧꯔꯤ ꯂꯤꯂꯥꯁꯦ
ꯋꯥꯁꯨ ꯋꯥꯔꯦ ꯑꯩꯗꯤ ꯄꯨꯛꯁꯨ ꯈꯔ ꯆꯥꯎꯖꯕꯅꯤꯅ ꯁꯤꯗꯒꯤꯗꯤ ꯃꯣꯏ ꯀꯥꯟꯇꯤꯟ ꯀꯩꯀꯩ ꯂꯩꯕ ꯈꯣꯠꯄꯗꯨ ꯌꯦꯡꯉꯨꯕꯅꯦ ꯃꯣꯏ ꯑꯃꯅꯤ ꯆꯠꯂꯨꯕꯅꯦ ꯀꯩꯝꯇ ꯂꯩꯇꯦ ꯍꯥꯏꯅꯦ ꯑꯗꯒꯤ ꯀꯩꯝꯇ ꯌꯥꯎꯍꯧꯗꯦ ꯆꯅꯥ ꯈꯔ ꯌꯥꯎꯍꯧꯋꯤ ꯍꯋꯥꯏ ꯈꯔ ꯌꯥꯎꯍꯧꯋꯤ ꯑꯗꯨꯗꯤ ꯀꯩ ꯇꯧꯔꯅꯤ ꯑꯗꯩ ꯉꯁꯤꯗꯤ ꯑꯌꯥꯝꯕꯅ ꯁꯨꯇꯤ ꯂꯣꯏ ꯑꯣꯏꯒꯤꯕ ꯅꯨꯃꯤꯠ ꯅꯤꯅꯤ ꯍꯨꯝꯅꯤ ꯃꯣꯏꯒꯤ ꯄꯩꯁꯥ ꯄꯤ ꯄꯤꯗꯦ ꯇꯧꯅꯕꯒꯤꯀꯣ ꯑꯗꯨꯒꯤ ꯂꯩꯕꯖꯥꯠꯅꯤ ꯑꯩꯗꯤ ꯁꯨꯇꯤ ꯊꯥꯈꯤꯕ ꯃꯤꯁꯨ ꯀꯌꯥ ꯂꯩꯅꯗꯕ ꯑꯗꯨꯗꯣ ꯍꯥꯡꯁꯨ ꯍꯥꯡꯗꯕꯅꯤ ꯑꯗꯨ ꯃꯅꯨꯡꯗ ꯆꯥꯎꯕꯅ ꯑꯃꯨꯛ ꯊꯣꯛꯑꯒ ꯑꯃꯨꯛ ꯆꯥꯕ ꯊꯛꯄ ꯇꯧꯕꯗꯣ ꯑꯃꯨꯛ ꯐꯔꯛ ꯇꯥꯔꯗꯕ ꯑꯃꯨꯛ ꯐꯠꯞ ꯎꯟꯅꯔꯁꯦ ꯍꯥꯏꯖꯤꯜꯂꯛꯑꯗꯤꯅ ꯍꯥꯏꯕꯒꯤ ꯑꯗꯨꯝ ꯈꯥꯡꯕꯣꯏ ꯀꯩꯕꯣꯏ ꯇꯧꯔ ꯂꯩꯕꯒꯤ ꯀꯨꯏ ꯉꯁꯥꯏ ꯆꯥꯛ ꯆꯥꯈꯤꯕ ꯑꯩꯁꯦ ꯄꯨꯡ ꯃꯥꯞ ꯇꯔꯥꯗꯤ ꯇꯔꯥ ꯃꯈꯥꯏ ꯇꯥꯕ ꯇꯔꯥ ꯇꯥ ꯑꯗꯨꯋꯥꯏ ꯈꯤꯇꯪ ꯑꯣꯏꯕꯅꯤꯅ ꯑꯩ ꯅꯨꯡꯊꯤꯟ ꯀꯩꯀꯩ ꯑꯗꯨꯝ ꯈꯔ ꯈꯔ ꯆꯥꯗ꯭ꯔꯗꯤ ꯀꯩ ꯀꯩꯅꯣꯝ ꯀꯩꯅꯣꯝꯃ ꯂꯩꯗꯅ ꯆꯥꯃꯛ ꯅꯠꯇ꯭ꯔꯁꯨ ꯑꯇꯣꯞꯄ ꯀꯩꯀꯩ ꯈꯔ ꯑꯗꯨꯝ ꯆꯥꯔꯒ ꯂꯩꯖꯕꯅꯤꯅ ꯑꯗꯨꯝ ꯆꯥꯗ ꯀꯥꯟꯗ ꯑꯦ ꯊꯕꯛ ꯑꯃ ꯇꯧꯈ꯭ꯔꯒ ꯍꯥꯏꯗꯤ ꯑꯩꯁꯤꯃ ꯀꯩꯅꯣꯝꯃ ꯇꯧꯒ꯭ꯔꯦ ꯇꯧꯒꯦ ꯈꯜꯂꯒ ꯇꯧꯕꯗꯤ ꯐꯕ ꯑꯗꯨ ꯅꯠꯇ ꯁꯨꯝ ꯉꯥꯏꯔ ꯂꯩꯕꯅꯤꯅ ꯑꯃ ꯂꯥꯝꯕꯅ ꯍꯦꯟꯕ ꯇꯧꯕꯗꯣ ꯊꯕꯛ ꯇꯧꯒꯤꯕ ꯅꯠꯇꯕꯅꯤꯅ ꯉꯥꯏꯕꯅ ꯍꯦꯟꯅ ꯋꯥꯏꯗꯣ ꯇꯧꯔꯦꯉꯣ
ꯑꯗꯨ ꯀꯩꯅꯣ ꯇꯧ ꯌꯥꯗ꯭ꯔꯣ ꯅꯪꯄꯣ ꯑꯗꯥꯏꯗ ꯑꯅꯛꯄꯗ ꯏꯁꯤꯡꯒꯨꯝꯕ ꯏꯁꯤꯡꯒꯨꯝꯕ ꯀꯩꯒꯨꯝꯕ ꯌꯣꯜꯂꯝꯒꯅꯤ ꯈꯔ ꯂꯩꯔ ꯊꯛꯆꯜꯂꯨꯗꯅ
ꯂꯩꯇꯦ ꯀꯩꯝꯇ ꯂꯩꯇꯦ ꯂꯩꯇꯦ ꯀꯗꯥꯥꯏ ꯊꯤꯔꯝꯃꯕꯅꯦ ꯑꯗꯣ ꯃꯣꯏ ꯏꯁꯤꯡ ꯈꯔ ꯈꯔ ꯄꯨꯅꯔꯛꯄꯗꯣ ꯈꯔ ꯈꯔ ꯊꯛꯅꯔꯦ ꯑꯗꯨ ꯀꯩꯅꯣ ꯇꯧꯔꯒ ꯉꯁꯥꯏ ꯏꯁꯤꯡꯕꯨꯗꯤ ꯌꯥꯎꯈꯤꯕꯅꯦꯕꯀꯣ ꯑꯗꯨꯗ ꯑꯩꯅ ꯄꯨꯔꯛꯇ꯭ꯔꯕꯗꯣ
ꯑꯗꯨꯅꯦ ꯆꯠꯊꯣꯛꯑꯗꯤꯅꯦ ꯏꯁꯤꯡ ꯎꯝ ꯆꯠꯊꯣꯛꯑꯗꯤ ꯏꯁꯤꯡ ꯕꯣꯇꯜ ꯑꯃꯗꯤ ꯑꯗꯨꯝ ꯄꯨꯒꯗꯧꯕꯅꯤ ꯍꯥꯏꯕꯗꯤ ꯂꯩꯕꯗ ꯐꯔꯛ ꯇꯥꯏ ꯍꯧꯖꯤꯛ ꯌꯦꯡꯉꯣ ꯅꯪ ꯂꯩꯔꯤꯕ ꯃꯐꯝꯗꯨꯗ ꯂꯩꯅꯤꯡꯉꯥꯏ ꯂꯩꯔꯒꯁꯨ ꯊꯣꯛꯄꯗ ꯐꯔꯛ ꯇꯥꯕ ꯍꯥꯏꯕ ꯑꯃꯁꯨ ꯂꯩꯗꯅꯀꯣ ꯑꯗꯨꯒꯤ
ꯎꯝ
ꯑꯗꯨ ꯑꯗꯨꯃꯥꯏꯅ ꯐꯔꯛ ꯇꯥꯕ ꯇꯥꯏꯝꯃꯤꯡꯗꯗꯤ ꯏꯁꯤꯡ ꯑꯩꯈꯣꯏꯅ ꯄꯨꯍꯧꯕꯁꯤꯅ ꯐꯩꯗꯅ ꯌꯥꯝ ꯀꯟꯅ ꯌꯥꯝꯗ꯭ꯔꯁꯨ ꯂꯤꯇꯔ ꯑꯃꯃꯨꯛꯀꯤ ꯆꯥꯡꯗꯤ ꯑꯗꯨꯝ ꯄꯨꯕ ꯌꯥꯏꯕ ꯂꯤꯇꯔ ꯃꯈꯥꯏꯕꯨ ꯑꯣꯏꯔꯣ ꯑꯃꯕꯨ ꯑꯣꯏꯔꯣ ꯄꯨꯔꯒꯗꯤ ꯄꯨꯛ ꯂꯥꯝꯃꯛꯄꯗꯗꯤ ꯈꯤꯇꯪ ꯈꯥꯡꯕ ꯌꯥꯢꯗ ꯄꯨꯛ ꯂꯥꯝꯕꯒꯤ ꯋꯥ ꯉꯥꯛꯇ ꯅꯠꯇꯅ ꯏꯁꯤꯡꯗꯤ ꯊꯛꯇꯕꯗꯤ ꯌꯥꯗꯦꯗꯅ ꯑꯗꯨꯗꯅ
ꯍꯣꯏ ꯃꯥꯅꯤ ꯑꯗꯨꯅꯤ
ꯁꯟꯗ꯭ꯌꯥ ꯋꯥꯏꯔꯝ ꯑꯣꯏꯗ ꯉꯥꯏꯔꯤ ꯀꯥꯡꯅ ꯌꯣꯝꯃꯦꯍꯦ
ꯍꯣꯏ ꯑꯩꯈꯣꯏꯁꯤ ꯂꯩꯔꯤꯁꯤꯕꯨꯗꯤ ꯃꯊꯛ ꯑꯃ ꯑꯅꯤ ꯑꯍꯨꯝ ꯃꯔꯤꯁꯨꯨꯕꯗꯅꯦꯕ ꯃꯈꯥꯒꯤ ꯑꯩꯈꯣꯏ ꯂꯩꯕ ꯀꯥꯗꯣ ꯊꯥꯔꯒ ꯄꯨꯟꯅ ꯃꯊꯛ ꯃꯔꯤ ꯁꯨꯕ ꯂꯩꯕꯅꯤꯅ ꯀꯥꯡ ꯅꯣꯡꯕꯨꯗꯤ ꯑꯃꯨꯛ ꯆꯤꯛꯇ꯭ꯔꯦ ꯑꯗꯨ ꯀꯩꯁꯨ ꯌꯥꯝ ꯁꯤꯗꯗꯤ ꯑꯃꯨꯛ ꯌꯥꯝ ꯁꯥꯕ ꯈꯣꯠꯄꯩ ꯇꯧꯗꯦꯕꯀꯣ ꯍꯧꯖꯤꯛ ꯅꯨꯡꯗꯥꯡ ꯂꯣꯝꯗ ꯌꯥꯝ ꯁꯥꯗꯣꯏꯅꯦ ꯑꯗꯒꯤ ꯃꯣꯏ ꯐꯦꯟ ꯅꯨꯡ ꯊꯥꯗꯅ ꯈꯣꯠꯇꯅ ꯇꯧꯕꯅꯤꯅ ꯑꯗꯨꯝ ꯅꯨꯡꯁꯤꯠ ꯅꯨꯡꯁꯥ ꯆꯪꯕꯅꯤꯅ ꯌꯥꯝ ꯅꯨꯡꯉꯥꯏꯕ ꯑꯝ ꯑꯣꯏꯌꯦ ꯍꯥꯏꯗꯤ ꯖꯒꯥꯗꯣ ꯍꯥꯏꯗꯤ ꯁꯥꯔꯒꯗꯤ ꯑꯃꯨꯛ ꯡꯥꯏꯕ ꯈꯣꯠꯄ ꯇꯧꯕꯁꯨ ꯋꯥꯗꯣꯏꯅꯤꯗꯅꯀꯣ ꯑꯩꯈꯣꯏ ꯉꯁꯥꯏꯗꯩ ꯉꯥꯏꯔꯤ ꯃꯇꯝꯗꯨ ꯌꯦꯡꯉꯣꯅ ꯑꯗꯨꯃꯥꯏꯅ ꯇꯧꯗꯅ ꯀꯩꯁꯨꯕꯨꯗꯤ ꯌꯥꯝ ꯋꯥꯕ ꯈꯣꯠꯄꯕꯨꯗꯤ ꯑꯣꯏꯗꯦꯗ ꯉꯥꯏ ꯍꯥꯏꯕ ꯋꯥꯅꯤ ꯉꯥꯏꯕꯩ ꯋꯥꯕꯗꯨ ꯃꯉꯥꯏꯔꯦ ꯑꯗꯨꯒ ꯆꯥꯛ ꯂꯥꯝꯕ ꯈꯣꯠꯄ ꯇꯧꯔꯛꯄꯒꯤ ꯋꯥꯕꯗꯨꯒ ꯑꯗꯨꯒ ꯁꯨꯝ ꯀꯩꯅꯣ ꯇꯧꯕ
ꯍꯣꯏ ꯊꯕꯛ ꯂꯣꯏꯁꯟꯗꯕꯒꯤ ꯈꯧꯔꯥꯡꯕꯗꯨꯃ ꯑꯗꯒꯤ ꯀꯨꯏꯅ ꯂꯩꯔꯛ ꯄꯒꯤ ꯀꯩꯅꯣ ꯇꯧꯕꯗꯨꯃ ꯑꯗꯨꯒꯨꯝꯕ ꯃꯌꯥꯝꯗꯨꯅꯤ ꯇꯧꯔꯤꯁꯦ ꯑꯗꯨ ꯅꯪꯅ ꯑꯃꯨꯛ ꯑꯗꯨꯝ ꯃꯣꯏꯒꯤ ꯃꯐꯝꯗꯨ ꯏꯪꯕꯒꯤ ꯃꯣꯏ ꯑꯌꯤꯡꯕ ꯊꯥꯖꯤꯜꯂꯒ ꯊꯝꯕꯤꯕꯒꯤ ꯑꯃꯨꯛ ꯐꯕꯩ ꯋꯥꯅꯦꯕ ꯍꯧꯖꯤꯛ ꯑꯩꯈꯣꯏ ꯁꯤ ꯂꯩꯔꯤꯁꯤ ꯐꯥꯎꯗ ꯐꯦꯟ ꯊꯥ ꯊꯥꯅ ꯍꯧꯖꯤꯛꯁꯨ ꯑꯗꯨꯝ ꯁꯟꯗ꯭ꯥꯌ ꯋꯥꯏꯔꯝ ꯑꯣꯏꯔꯁꯤ ꯕꯥꯎ ꯑꯣꯝꯆꯥꯛ ꯆꯥꯛꯏꯕ ꯏꯁꯥꯁꯦ ꯍꯨꯃꯥꯡ ꯑꯣꯔꯣꯔ ꯇꯥꯔꯤꯕ ꯑꯗꯨ ꯑꯗꯨ ꯐꯤꯔꯣꯜ ꯁꯦꯠꯆꯜꯂꯀꯥꯟꯗꯅ ꯑꯃꯨꯛ ꯍꯦꯟꯅꯁꯨ ꯁꯥꯕꯅꯦꯕ ꯆꯠꯊꯣꯛꯄꯒꯤ ꯐꯤꯔꯣꯟ ꯁꯦꯠꯂꯛꯄꯅ ꯍꯦꯟꯅ ꯁꯥꯕꯅꯤ ꯌꯨꯝꯗ ꯂꯩꯕꯕꯨꯗꯤ ꯎꯝ
ꯍꯣꯏ ꯅꯪꯒꯤꯅ ꯑꯃꯨꯛ ꯆꯅꯩꯅꯔꯒ ꯂꯩꯅ ꯑꯗꯨꯒꯤ ꯁꯤꯗ ꯑꯃꯨꯛ ꯌꯥꯝ ꯍꯥꯡꯅ ꯖꯒꯥꯗꯣ ꯌꯥꯝ ꯆꯥꯎꯅ ꯂꯩꯕꯅꯤꯅ ꯅꯨꯡ ꯅꯨꯡꯁꯤꯠ ꯀꯩꯀꯩ ꯆꯡꯕꯝꯁꯨ ꯐꯖꯅ ꯂꯩꯖꯕ ꯑꯗꯨꯗꯨꯒꯤ
ꯎꯝ
ꯃꯣꯏꯁꯤ ꯆꯤꯡꯈꯣꯡꯁꯦ ꯌꯥꯝ ꯐꯖꯅ ꯂꯩꯕ ꯋꯥꯅꯤ ꯄꯥꯠꯁꯨ ꯃꯥꯜꯂꯦ ꯑꯗꯩ ꯀꯩꯅꯣꯁꯨ ꯃꯥꯜꯂꯦ ꯑꯩꯈꯣꯏ ꯀꯕꯣꯛ ꯀꯪ ꯑꯆꯧ ꯑꯆꯧꯕꯗꯣ ꯑꯗꯨꯁꯨ ꯍꯧꯋꯦꯕꯀꯣ ꯑꯗꯨꯗꯨꯒ ꯑꯁꯤ ꯃꯊꯛꯇꯁꯨ ꯃꯣꯏꯒꯤ ꯈꯨꯟ ꯈꯔ ꯁꯨꯝ ꯇꯥꯔꯤꯕꯀꯣ ꯌꯦꯡꯕꯀ ꯌꯥꯝ ꯅꯨꯡꯉꯥꯏꯕꯗꯣ ꯉꯁꯥꯏꯒꯩ ꯂꯩꯍꯧꯗꯕꯅꯦ ꯖꯦꯁꯤꯕꯤ ꯇꯧꯔꯒ ꯂꯣꯏ ꯀꯣꯏꯀꯦ ꯇꯧꯔꯤ ꯃꯥꯜꯂꯦ ꯀꯪ ꯃꯌꯥꯝꯁꯦ ꯀꯪ ꯍꯥꯏꯁꯦ ꯈꯨꯌꯥꯝ ꯑꯝꯅꯤ ꯂꯩꯔꯤꯁꯦ
ꯀꯕꯣꯛꯀꯪ ꯁꯥꯠꯂꯒꯗꯤ ꯌꯥꯝ ꯐꯖꯕꯅꯦ ꯂꯥꯏ ꯀꯠꯅꯗꯕꯩ ꯋꯥꯅꯤ
ꯆꯟꯅꯗꯦꯅ ꯃꯣꯏꯁꯦ
ꯑꯝ ꯀꯣꯔꯥꯎ ꯑꯉꯥꯡꯕ ꯀꯕꯣꯛꯀꯪ ꯅꯤ ꯀꯨꯟꯗꯣ ꯂꯥꯏ ꯀꯠꯅꯗꯕ ꯃꯌꯥꯝꯁꯤꯕꯣꯕ
ꯎꯝ ꯀꯕꯣꯛ ꯂꯩꯁꯨ ꯂꯥꯏꯗꯤ ꯀꯠꯅꯗꯦꯅ
ꯀꯕꯣꯛ ꯂꯩꯗꯤ ꯈꯪꯗꯦ
ꯀꯕꯣꯛ ꯂꯩ ꯀꯠꯅꯗꯦ ꯂꯥꯏꯗ
ꯀꯠꯄ ꯌꯥꯗꯕ ꯌꯥꯕ ꯌꯥꯗꯕ ꯌꯥꯕ ꯌꯥꯗꯕ ꯌꯥꯝ ꯃꯌꯥꯝ ꯂꯩꯕ ꯖꯥꯠꯅꯤꯗ
ꯍꯣꯏ ꯑꯗꯨꯝ ꯀꯩꯅꯣꯒꯤ ꯂꯝꯒꯤ ꯂꯥꯏꯒꯤꯗ ꯀꯩꯗꯧꯕꯗꯤ ꯀꯠꯅꯕ ꯃꯥꯜꯂꯦꯕꯀꯣ ꯑꯗꯨꯃꯥꯏꯅ
ꯎꯝ
ꯄꯨꯖꯥ ꯇꯧꯕ ꯀꯩꯗꯧꯕꯒꯨꯝꯕ ꯇꯧꯕꯗꯤ ꯑꯝꯇ ꯊꯦꯡꯅꯗꯦ ꯀꯠꯅꯗꯦꯕ ꯀꯕꯣꯛꯂꯩ ꯂꯝ ꯂꯩ ꯃꯌꯥꯝ ꯂꯩꯕꯅꯦ ꯀꯠꯄ ꯌꯥꯗꯕ ꯊꯑꯣꯏꯅ ꯅꯤꯡꯁꯤꯡꯉꯣ ꯍꯥꯏꯔ ꯀꯥꯟꯗꯗꯤ ꯑꯃꯨꯛ ꯀꯥꯎꯈꯤꯗꯣꯏꯅꯦꯕꯀꯣ
ꯑꯧ ꯑꯩꯈꯣꯏꯒꯤ ꯑꯩꯈꯣꯏ ꯏꯃꯥꯕꯣꯛꯅ ꯑꯩꯈꯣꯏꯒꯤ ꯑꯩꯈꯣꯏꯒꯤ ꯊꯪꯅꯕꯗ ꯑꯍꯟ ꯑꯃ ꯂꯩꯔꯝꯃꯦꯕꯀꯣ ꯎꯝ ꯉꯥ ꯑꯌꯥꯏꯕ ꯌꯣꯟꯕꯤ ꯑꯃ ꯑꯗꯨ ꯃꯥꯗꯤꯅꯦ ꯃꯥꯒꯤ ꯍꯤꯡꯈꯣꯜꯁꯤꯗ ꯎꯝ ꯀꯨꯟꯗꯣꯁꯦ ꯑꯗꯨꯛꯀꯤ ꯃꯇꯤꯛ ꯌꯥꯝꯅ ꯍꯧꯋꯦꯕꯀꯣ ꯃꯥꯗꯤ ꯂꯥꯏ ꯇꯤꯟꯁꯨ ꯌꯥꯝ ꯈꯣꯏꯔꯝꯃꯦꯕ ꯃꯁꯥꯏ ꯂꯥꯏ ꯇꯤꯟ ꯊꯋꯥꯏ ꯌꯥꯎꯖꯕ ꯃꯤ ꯍꯥꯏ ꯇꯥꯔꯦꯀꯣ ꯑꯗꯨꯃꯥꯏꯅ ꯅꯨꯡꯇꯤꯒꯤ ꯃꯥꯗꯤ ꯂꯥꯏ ꯀꯠꯄꯖ‌ꯦ ꯀꯨꯟꯗꯣ ꯃꯌꯥꯝꯖ‌ꯦ ꯑꯗꯨꯝ ꯃꯥꯁꯦ ꯂꯥ ꯂꯥ ꯂꯥꯇꯣꯟ ꯇꯧꯔꯀꯥꯟ ꯑꯩꯈꯣꯏꯒꯤ ꯎꯝ ꯑꯩꯈꯣꯏꯒꯤ ꯂꯥꯁꯦ ꯑꯩꯈꯣꯏꯒꯤ ꯔꯥꯎꯟ ꯔꯥꯎꯟ ꯀꯣꯏꯔꯒ ꯂꯥꯏ ꯀꯠꯅꯕꯒꯤ ꯁꯦꯝꯃꯤꯗꯅ ꯑꯗꯨꯗꯨꯒꯅ‌ꯦ ꯂꯥꯗꯨꯃ ꯊꯟꯅ ꯊꯟꯅꯕ ꯃꯥꯖ‌ꯦ ꯀꯨꯟꯗꯣꯖ‌ꯦ ꯍꯦꯛ ꯍꯦꯛ ꯇꯅ ꯀꯠꯇꯣꯏꯅꯦꯕ ꯃꯤ ꯃꯌꯥꯝꯅ ꯀꯠꯅꯗꯦꯗꯅ ꯑꯗꯨꯁꯨ ꯀꯩꯅꯣꯗꯅꯦꯕ ꯇꯨꯜꯁꯤꯕꯣꯡꯗꯅꯦ ꯃꯥ ꯀꯠꯂꯤꯁꯤꯁꯨ ꯑꯗꯣ ꯀꯃꯥꯏꯟ ꯇꯧꯏꯅꯣ ꯈꯪꯗꯤꯌꯦ ꯍꯧꯖꯤꯛꯇ ꯍꯧꯖꯤꯛꯇ ꯅꯤꯡꯁꯤꯡꯉꯛꯀꯥꯟꯗ ꯑꯩꯈꯣꯏꯅ ꯑꯉꯥꯡ ꯑꯣꯏꯔꯤꯉꯩꯗꯅꯤ ꯈꯪꯗꯦꯗꯅꯀꯣ ꯍꯧꯖꯤꯛꯇꯗꯤ ꯀꯠꯄ ꯌꯥꯏ ꯌꯥꯗꯦꯗꯣ ꯈꯔ ꯃꯤꯅ ꯉꯥꯡꯅꯕ ꯇꯥꯕ ꯈꯣꯠꯄꯩ ꯈꯪꯕꯩ ꯋꯥꯅꯤꯗꯅ ꯃꯇꯝꯗꯨ ꯈꯪꯗꯕꯅꯤ
ꯃꯥꯒꯤꯅꯤ ꯎꯝ ꯃꯥꯒꯤ ꯅꯤꯡꯉꯝꯗꯕ ꯑꯃꯒꯨꯝꯕ ꯂꯩꯔꯝꯒꯅꯤ ꯑꯗꯨꯃꯛ ꯑꯇꯣꯞꯄꯗꯤ ꯀꯅꯥꯝꯇ ꯑꯩ ꯉꯁꯤ ꯐꯥꯎꯕꯗ ꯑꯗꯨꯃꯥꯏꯅ ꯀꯨꯟꯗ‌ꯣ ꯀꯩꯀꯩ ꯀꯠꯄ ꯈꯣꯠꯄ ꯑꯗꯨꯝ ꯊꯦꯡꯅꯔꯛꯇ꯭ꯔꯤꯕ ꯀꯨꯟꯗꯣꯗ‌ꯣ ꯀꯠꯂꯒ ꯃꯥꯒꯤ ꯅꯤꯡꯉꯝꯗꯕꯗꯣ ꯐꯅꯕꯅ ꯑꯗꯨꯃꯥꯏ ꯇꯧꯕ ꯑꯣꯏꯔꯝꯕꯁꯨ ꯌꯥꯏ ꯍꯥꯏꯕꯗꯤ ꯃꯥꯒꯤ ꯅꯤꯡꯕ ꯊꯨꯡꯉ‌ꯣꯏꯗꯒꯨꯝꯕ ꯃꯥ ꯀꯩꯅꯣꯒꯨꯝꯕ ꯃꯌꯨꯝ ꯄꯥꯜꯂꯤ ꯅꯠꯇ꯭ꯔ‌ꯣ ꯅꯣꯏ ꯃꯥꯕ‌ꯣ
ꯌꯨꯝ ꯄꯥꯜꯂꯤ ꯍꯦꯛ ꯃꯆꯥꯒ ꯂꯩꯔꯤꯅꯦ ꯀꯩꯅꯣ ꯑꯩꯈꯣꯏ ꯍꯦꯛ ꯊꯪꯅꯕꯒꯤꯗꯨꯅꯤꯕ ꯍꯧꯖꯤꯛꯄꯨꯗꯤ ꯃꯥ ꯂꯩꯈꯤꯗ꯭ꯔꯦꯗꯅꯀꯣ ꯃꯆꯥꯅꯨꯄꯤ ꯃ‌ꯣꯏ ꯃ ꯄꯤꯕꯥ ꯌꯥꯎꯗꯦꯕ ꯃꯆꯥ ꯃꯆꯥ ꯅꯨꯄꯤ ꯑꯣꯏꯅ ꯄꯣꯛꯑꯝꯕꯅꯤꯅ ꯅꯨꯄꯤꯗꯨꯒꯤ ꯃꯥ ꯅꯨꯄꯤꯗꯨꯁꯨꯨ ꯃꯌꯨꯝ ꯄꯥꯟꯈ꯭ꯔꯒ ꯃꯁꯥꯒꯤ ꯃꯥ ꯅꯨꯄꯥ ꯃꯌꯨꯝ ꯂꯩꯖꯈ꯭ꯔꯦꯗꯅ ꯑꯗꯨꯏꯁꯨ ꯃꯣꯏꯅ ꯍꯤꯡꯒꯣꯜꯗꯣ ꯑꯃꯨꯛ ꯃꯣꯏꯒꯤ ꯑꯗꯨꯝ ꯑꯣꯏꯍꯧꯔꯦꯗꯅ ꯅꯥ ꯂꯩꯇꯕꯅꯤꯅ ꯑꯗꯨ ꯃꯣꯏꯅ ꯑꯗꯩꯗ ꯚꯔꯥ ꯀꯩꯀꯥ ꯁꯥꯜꯂꯒ ꯊꯝꯃꯤꯗꯣ ꯑꯗꯨꯗꯨꯅꯦꯕ ꯑꯗꯒꯤ ꯃꯥꯅꯅꯦ ꯃꯥꯅ ꯍꯤꯡꯉꯤꯉꯩꯗꯅꯦ ꯏꯁ ꯍꯤꯟꯖꯥꯡꯒꯥ ꯊꯣꯡꯕꯁꯦ ꯌꯥꯝ ꯅꯣꯛꯅꯤꯡꯖꯥꯠꯅꯤꯡꯉꯣ ꯑꯩꯈꯣꯏꯒꯤ ꯃꯥꯏꯔꯦꯟ ꯃꯥꯏꯔꯦꯟꯁꯦ ꯁꯥꯛ ꯇꯧꯔꯦ ꯈꯜꯂꯁꯦ ꯃꯥꯏꯔꯦꯟ ꯃꯇꯣꯟꯁꯦ ꯑꯗꯩꯗꯅꯦ ꯃꯥꯏꯔꯦꯟ ꯃꯥꯏꯔ‌ꯦꯟ ꯑꯩꯈꯣꯏꯒꯤ ꯄꯥꯜꯂꯛꯄꯒꯤ ꯑꯩꯈꯣꯏꯒꯤ ꯃꯄꯥꯟ ꯁꯥꯠꯂꯛꯄꯗꯣ ꯃꯄꯥꯟꯁꯦ ꯃꯄꯥꯟꯁꯦ ꯍꯪꯒꯥꯝꯄꯝ ꯃꯆꯨ ꯁꯥꯠꯂꯤꯗꯅ ꯀꯣꯝꯂꯥ ꯃꯆꯨ ꯑꯣꯏ ꯀꯩ ꯑꯣꯏ ꯇꯧꯔ ꯑꯗꯨꯏ ꯃꯄꯥꯟꯁꯤꯁꯨ ꯌꯥꯎ ꯌꯥꯎꯅ ꯃꯥ ꯁꯥꯞ ꯇꯧꯅꯦꯕ ꯑꯗ ꯃꯥꯗꯤ ꯉꯥꯗ ꯌꯣꯟꯖꯔꯛ ꯄꯅꯤꯅ ꯑꯗꯨꯅ ꯈꯥꯖꯤꯟ ꯈꯪꯗꯦ ꯑꯃ ꯈꯪꯗꯦ ꯊꯥꯛꯆꯜꯂꯒ ꯑꯃꯨꯛ ꯉꯧꯗꯣꯏꯅꯦꯕ ꯑꯗꯒꯤ ꯇꯥꯈꯦꯠꯂꯩ ꯇꯈꯦꯜꯂꯩꯁꯦ ꯑꯍꯨꯝ ꯃꯥꯏ ꯃꯔꯨꯀꯥ ꯆꯥꯅꯩ ꯑꯗꯨ ꯃꯥꯏ ꯂꯩꯗꯨꯗꯤ ꯀꯩꯁꯨ ꯆꯥꯅꯕꯗꯨ ꯈꯪꯗꯦꯗꯅ ꯑꯗꯨꯁꯨ ꯌꯥꯎꯅ ꯃꯥꯗꯤ ꯑꯗꯨꯝ ꯁꯥꯛ ꯇꯧꯅꯦꯕ ꯈꯪꯕ꯭ꯔ ꯑꯗ‌ꯣ ꯄꯪꯍꯥꯎꯗ ꯍꯥꯎꯋꯦꯕ ꯃꯥꯅ ꯇꯧꯕꯁꯦ
ꯍꯣꯏ ꯀꯣꯏ ꯑꯩ ꯊꯝꯒꯦ ꯁꯨꯝꯗ
ꯆꯥꯟꯅꯖ‌ꯦ ꯈꯜꯂꯨꯔꯀꯥꯟꯗ ꯑꯩꯈꯣꯏꯗꯤ ꯌꯥꯝ ꯆꯥꯔꯛꯑꯦ ꯃꯥꯅ ꯃꯥꯗꯤ ꯆꯥꯛꯁꯦ ꯄꯨꯡ ꯕꯥꯔꯣꯒꯤ ꯇꯥꯏꯃꯤꯡ ꯁ꯭ꯋꯥꯏꯁꯤꯗ ꯑꯌꯥꯝꯕꯅ ꯆꯥꯏꯌꯦꯕ ꯃꯇꯝꯗꯨꯗ ꯑꯩꯈꯣꯏꯗꯤ ꯑꯉꯥꯡ ꯑꯣꯏꯕꯅꯤꯅ ꯑꯩꯈꯣꯏꯅ ꯉꯟ ꯉꯟ ꯆꯥꯖꯔꯒꯁꯨ ꯃꯣꯏꯗꯤ ꯊꯦꯡ ꯊꯦꯡꯅ ꯇꯧꯋꯦꯕ ꯃꯇꯣꯝꯗꯁꯨ ꯆꯥꯕꯅꯤꯅ ꯑ ꯉꯥ ꯆꯥꯛꯁꯨ ꯃꯔꯥꯡ ꯀꯥꯏꯅ ꯌꯣꯜꯂꯝꯅꯤꯅꯅꯦ ꯌꯥꯝ ꯍꯥꯎꯟ ꯆꯥꯕꯗꯣ ꯑꯗꯨꯝ ꯄꯤꯔꯛꯀꯗꯣꯏꯅꯦ ꯃꯥ ꯅꯨꯡꯇꯤꯒꯤ
ꯍ‌ꯣꯍꯣꯏ ꯑꯩ ꯊꯝꯒꯦꯀꯣ ꯃꯤ ꯑꯝ ꯂꯥꯛꯑꯦ ꯁꯨꯝꯗ
ꯍꯣ ꯍꯣ ꯍꯣꯏ
ꯊꯝꯈꯤꯒ‌ꯦ
ꯎꯝ